ꯍꯂꯣ
ꯍꯜꯂꯣ
ꯅꯪꯒꯤꯗꯤ ꯀ꯭ꯔꯤ ꯇꯧꯕ꯭ꯔꯥ ꯅꯪꯒꯤ ꯈꯨꯟꯖꯗꯤ ꯌꯥꯝ ꯇꯧꯋꯦ
ꯀꯔꯤ ꯑꯕꯥ
ꯅꯪꯒꯤ ꯈꯣꯖꯦꯜꯗꯤ ꯐꯖꯅ ꯇꯥꯗꯦꯕ ꯌꯥꯝ ꯂꯥꯞꯅ ꯇꯥꯏꯕ
ꯑꯩꯒꯤ ꯏꯁꯄꯤꯀꯔꯅ ꯑꯣꯏꯔꯝꯅꯤ ꯃꯤꯁꯨ ꯑꯗꯨꯃꯥꯏ ꯍꯥꯏꯌꯨꯅꯦ
ꯑ ꯃꯤꯒꯤꯗꯤ ꯗꯨꯝ
ꯑꯩꯒꯤ ꯁ꯭ꯄꯤꯀꯔꯗꯣ ꯑꯩꯒꯤ ꯁ꯭ꯄꯤꯀꯔ ꯐꯠꯇꯕꯒꯤꯀꯣ ꯐꯠꯇ꯭ꯔꯦꯕ ꯑꯗꯨꯒꯤ
ꯀꯟꯅ ꯉꯥꯡꯕ ꯇꯥꯔꯦꯅꯥ
ꯍꯣꯏ ꯇꯥꯗ꯭ꯔꯣ ꯑꯁꯤꯁꯨ
ꯇꯥꯏ ꯍꯧꯖꯤꯛꯗꯤ ꯇꯥꯌꯦ
ꯑꯣ ꯑꯁ ꯅꯣꯏꯗꯤ ꯆꯥꯛ ꯆꯥꯔꯕ꯭ꯔꯣ
ꯆꯥꯈꯔ‌ꯦ ꯑꯈꯣꯏꯗꯤ
ꯊꯨꯍ‌ꯦ ꯀꯔꯤ ꯏꯟꯖꯥꯡ ꯑ
ꯆꯂꯤ ꯍꯧꯗꯦ ꯍꯥ
ꯅꯪꯕꯨ ꯀꯣꯜ ꯇꯧꯔꯑꯣ ꯍꯥꯏꯔꯒ ꯅꯪꯅ ꯑꯩꯕꯨ ꯇꯧꯔꯑꯣ ꯍꯥꯢꯌꯦ ꯍꯣꯏꯗ ꯀꯥꯏꯗꯦꯗ ꯇꯧꯕꯕꯨꯗꯤ ꯑꯗꯨꯕꯨ ꯅꯪꯒꯤ ꯇꯥꯛꯁ ꯊꯨꯅ ꯆꯥꯍꯟꯅꯤꯡꯉꯗꯤ ꯍꯥꯏꯕꯅ‌ꯦ ꯑꯩꯗꯤ
ꯑꯗꯨ ꯆꯞ ꯃꯥꯟꯅꯥ ꯃꯥꯟꯅꯩ ꯍꯥꯏꯗꯥꯏ
ꯆꯞ ꯃꯥꯟꯅꯥꯏ ꯆꯞ ꯃꯥꯟꯅꯩꯌꯦ ꯑꯗꯨ ꯅꯪꯅ ꯍꯣꯏ ꯑꯗꯨꯝ ꯍꯥꯏꯕꯅꯤꯗ ꯑꯩꯗꯤ
ꯑꯗꯨꯅꯦ ꯑꯗꯨ ꯅꯪꯒꯤ ꯅꯝꯕꯔꯗꯨ ꯀꯔꯝꯕꯗ ꯇꯧꯁꯤꯔ ꯑꯩ ꯀꯟꯐ꯭ꯌꯨꯁ ꯆꯠꯂꯦꯕ
ꯑꯩꯒꯤ ꯏꯌꯥꯝꯕ ꯑꯍꯟꯒꯤꯗꯣ
ꯎꯝ
ꯑꯗꯨꯗ ꯑꯗꯨꯅ ꯄꯥꯏꯌꯦꯕ
ꯎꯝ ꯑꯗꯨ ꯃꯔꯥꯇ ꯃꯥꯒꯤꯅ ꯇꯧꯔꯑꯣ ꯍꯥꯏꯔꯑꯦ ꯃ ꯃꯔꯥꯇ ꯃꯥꯒꯤ ꯅꯦ ꯇꯧꯋ‌ꯣ ꯍꯦ ꯃꯔꯥꯗ ꯅꯪꯒꯤꯅꯦ ꯇꯧꯕꯗꯨꯗ ꯀꯩꯅꯣꯗ ꯑꯩꯁꯨ ꯀꯟꯐ꯭ꯌꯨꯁ ꯆꯠꯈ꯭ꯔ‌ꯦꯕꯥ
ꯎꯝ ꯀꯥꯏꯗꯤꯕꯤꯗꯤ ꯀꯥꯏꯗꯦ ꯃꯃꯥꯍ‌ꯣꯏꯗ ꯇꯧꯔꯁꯨ ꯌꯥꯏ
ꯑꯩ ꯋꯥꯔꯤ ꯁꯥꯅꯤꯡꯉꯥꯁꯨ ꯃꯇꯝ ꯂꯩꯇꯦꯗ ꯅꯪꯕꯨ ꯉꯥꯇ ꯏꯆꯦꯕꯨ ꯃꯔꯥꯛ ꯉꯥꯇ ꯑꯗꯨꯝ ꯋꯥꯔꯤ ꯁꯥꯏ ꯅꯣꯡꯃꯗ ꯑꯅꯤꯔꯛꯔ ꯀꯩꯅ‌ꯣꯗ ꯇꯧꯋ‌ꯦ
ꯉꯁꯤꯗꯤ ꯑꯩꯗꯤ ꯐꯖꯅ ꯑꯥ ꯑꯃꯥꯗꯣ ꯅꯣꯏ ꯅꯍꯥꯟ ꯀꯩꯅꯣ ꯃꯄꯥꯟꯗ ꯂꯩꯃꯤꯟꯅꯕꯗꯣ ꯑꯩꯈꯣꯏ ꯌꯨꯝ ꯃꯅꯥꯛꯇ ꯂꯩꯕꯗꯣ ꯍꯧꯖꯤꯛꯀꯥꯟ
ꯑ
ꯑꯗꯨ ꯅꯨꯄꯥꯒ ꯏꯕꯥꯅꯤ ꯋꯥꯔꯤ ꯁꯥ ꯃꯥꯅ ꯑꯃꯔꯛ ꯀꯣꯜ ꯇꯧꯔꯛꯀꯅꯤ ꯑꯩꯅ ꯑꯃꯥꯔꯛ ꯇꯧꯔꯛꯀꯅꯤ ꯅꯨꯡꯊꯤꯟ ꯆꯨꯞꯄ ꯋꯥꯔꯤ ꯁꯥꯕꯅꯦ
ꯑꯣ ꯑꯗꯨꯝ ꯅꯍꯥꯟꯗꯤ ꯃꯉꯥꯔꯛ ꯍꯥꯏꯕ ꯅꯠꯇ꯭ꯔꯣ ꯃꯤ ꯑꯃꯕꯨ
ꯍꯣꯏ ꯃꯉꯥꯔꯥꯛ
ꯑꯗꯣ ꯉꯁꯤꯟ ꯅ ꯅꯍꯥꯟꯗꯤ ꯋꯥꯔꯤ ꯁꯥꯟꯅꯗ꯭ꯔꯥ
ꯁꯥꯟꯅ ꯁꯥꯗ꯭ꯔꯤꯕ ꯁꯤ ꯀꯩꯅꯣ ꯑꯗꯨꯗꯤꯀꯣ
ꯑꯣ
ꯑꯗꯒꯤ ꯉꯁꯤꯗꯤ ꯐꯖꯅ ꯁꯥꯈ꯭ꯔꯦ ꯑꯗꯨ ꯑꯗꯨ ꯐꯖꯅ ꯁꯥꯏ ꯍꯥꯏꯕꯅꯠ ꯑꯗꯨꯗꯗꯣ ꯑꯍꯨꯝ ꯃꯥꯅ ꯑꯩꯕꯨ ꯑꯍꯨꯝꯔꯥ ꯑꯩꯅ ꯃꯥ ꯑꯍꯨꯝꯕ꯭ꯔꯥ ꯑꯗꯨꯃꯥꯏꯅ ꯇꯧꯋꯦ ꯑꯗꯨꯒ ꯃꯤ ꯑꯃ ꯑꯅꯤꯕꯨ ꯈꯤꯇꯪ ꯋꯥꯔꯤ ꯁꯥꯏꯌꯦꯕ ꯑꯗꯨꯗꯒꯤ ꯑꯗꯨꯝ ꯃꯇꯝꯗꯣ ꯂꯣꯏꯁꯤꯜ ꯂꯛꯑꯦꯕ
ꯑꯣ ꯈꯪꯗꯤ ꯈꯪꯗꯦ ꯃꯔꯛ ꯉꯔꯥꯡ ꯅꯍꯥꯟ ꯅꯣꯡꯃ ꯏꯆꯦꯒꯤ ꯃꯔꯨꯞ ꯅꯨꯨꯄꯤ ꯑꯥ ꯀꯩꯅꯣꯗꯣ
ꯎꯝ
ꯀꯩꯅꯣꯒꯤ ꯅꯨꯄꯤꯗꯣ ꯑꯗꯨꯗꯣ ꯄꯥꯔꯤ ꯁꯥ ꯆꯦꯟꯅ ꯇꯧꯔꯛꯑꯦ
ꯑꯣ
ꯑꯗꯣ ꯑꯩꯗꯤ ꯃꯥꯒꯤ ꯈꯣꯟꯖꯦꯜ ꯀꯔꯤꯁꯨ ꯇꯥꯗꯦ ꯃꯥꯟꯅꯗꯤ ꯈꯔ ꯈꯔ ꯇꯥꯏꯌꯦ ꯍꯥꯏꯌꯦ ꯃꯃꯥꯡꯇ ꯑꯗꯨꯒ
ꯗ꯭ꯔꯗꯤ ꯏꯁꯇꯤ ꯑꯁꯤꯗꯤ ꯌꯥꯗꯦꯕꯀꯣ ꯑꯗꯨꯒꯤ ꯑꯗꯨ ꯏꯆꯦꯁꯨ ꯃꯤꯒ ꯋꯥꯔ ꯋꯥꯔꯤ ꯊꯥꯔꯝꯃꯣꯏꯗꯀꯣ
ꯁꯥꯗꯦ ꯍꯥꯏꯌꯦ ꯃꯁꯨ ꯀꯌꯥ ꯁꯥꯗꯕ ꯃꯥꯜꯂꯦ
ꯇꯧꯁꯦ ꯍꯥꯏꯔꯁꯨ
ꯉꯥꯔꯥꯡ ꯅꯍꯥꯟ ꯃꯥꯗ ꯑꯥ ꯀꯩꯅꯣ ꯏꯆꯦꯒꯤ ꯃꯔꯨꯞ ꯅꯨꯄꯤꯗꯨꯅ ꯃꯔꯛꯇ ꯑꯩꯅ ꯃꯥꯅ ꯍꯜꯂꯣ ꯊꯥꯔꯛꯀꯅꯤ ꯑꯗꯣ ꯑꯩꯅ ꯁꯪꯗꯕꯗ ꯑꯩꯗꯣ ꯔꯤꯄ꯭ꯂꯥꯏ ꯇꯧꯕ ꯉꯝꯗꯦ ꯃꯥꯅ ꯑꯃꯨꯛ ꯇꯧꯔꯛꯒꯅꯤ ꯑꯩꯅ ꯁꯥꯕ ꯉꯝ ꯉꯝꯗꯦꯕ
ꯎꯝ
ꯑꯗꯨꯝ ꯁꯪꯗ꯭ꯔꯗꯤ
ꯑꯗꯨꯃꯥꯏ ꯇꯧꯕ ꯃꯇꯝꯒꯁꯨ ꯌꯥꯝ ꯂꯥꯛꯄꯅꯦ
ꯎꯝ ꯅꯣꯏ ꯀꯔꯤ ꯇꯧꯔꯤꯒꯦ
ꯑꯁ ꯁꯨꯨꯖꯤꯅ ꯆꯥꯛ ꯊꯣꯡꯅꯤꯉꯥꯏ ꯇꯧꯔꯤꯑꯦꯗ
ꯊꯦꯡꯉꯤꯍꯦ ꯊꯣꯡꯕꯗꯤ ꯍꯧꯖꯤꯛꯅ ꯊꯣꯡꯕꯗꯤ
ꯍꯣꯏ ꯊꯣꯡ ꯊꯦꯡꯈ꯭ꯔꯦ
ꯃꯨꯟꯅ
ꯑꯩꯈꯣꯏ ꯅꯣꯏ ꯉꯈꯣꯏ ꯌꯨꯝ ꯈꯤꯇꯪ ꯁꯛ ꯍꯥꯔꯗꯤ ꯀꯅꯣ ꯇꯧꯕ ꯊꯤꯡꯕ ꯑꯗꯨꯒ ꯃꯣꯏ ꯌꯨꯝ ꯁꯦꯡꯗꯣꯛꯄꯒꯤ
ꯑꯥ
ꯊꯦꯡꯈ꯭ꯔꯦꯕ ꯊꯦꯡꯅ ꯊꯣꯡꯅꯤꯡꯉꯥꯏ ꯑꯣ ꯇꯧꯕ ꯀꯥꯟꯗ ꯃꯣꯏ ꯌꯨꯝ ꯁꯦꯡꯗꯣꯛꯑꯦꯕꯀꯣ
ꯑꯥꯏ ꯌꯣꯡꯑꯣꯏ ꯄꯤꯔꯛꯇꯨ ꯃꯥꯜꯂꯤ ꯂꯩꯕ꯭ꯔꯣ ꯃꯣꯏ ꯑ
ꯑꯗꯨꯒꯤ ꯊꯦꯡꯈ꯭ꯔꯦꯕ
ꯀꯔꯤ ꯇꯧꯕꯒꯤ ꯊꯦꯡꯈ꯭ꯔꯦꯕꯥ
ꯌꯨꯝ ꯁꯦꯡꯗꯣꯛꯄꯒꯤ
ꯑꯣ
ꯈꯣꯏꯒꯤ ꯀꯩꯅꯣꯒꯨꯝꯕ ꯒꯨ ꯎꯝ ꯀꯣꯝꯕꯤꯒꯨꯝꯕ ꯐꯦꯡꯕ ꯇꯨꯒ ꯌꯨꯝ ꯋꯥꯏ ꯁꯤꯠꯂ ꯇꯥꯏꯕꯗꯨꯒꯤ ꯊꯤꯡꯈ꯭ꯔꯦꯕ
ꯑꯣ
ꯍꯌꯦꯡ ꯊꯕꯛ ꯆꯠꯒꯦꯔꯥ
ꯈꯪꯗꯦꯗ ꯍꯌꯦꯡꯗꯤ ꯇꯧꯁꯤꯔꯥ ꯈꯪꯗꯦ
ꯑꯣ
ꯑꯗꯨꯗꯤ ꯍꯥꯏꯕ ꯉꯝꯗ꯭ꯔꯦ ꯍꯥꯏꯕ ꯉꯝꯗ꯭ꯔꯤ
ꯑꯣ
ꯌꯥ ꯈ ꯇꯧꯋꯣꯅꯦ
ꯀꯔꯤ ꯀꯅꯥ ꯀꯅꯥ ꯃꯤꯒ ꯀꯅꯥꯕꯨ ꯋꯥꯔꯤ ꯁꯥꯕꯅꯣ
ꯑꯥ
ꯀꯅꯥꯕꯨ ꯊꯤꯟꯕꯅꯣ ꯍꯥꯏꯕꯅꯤꯗ
ꯈꯨꯝꯗꯦꯗ ꯅꯪꯃꯨꯛ ꯈꯨꯝꯅꯤꯗ ꯑ ꯑꯁꯣꯝꯗꯔꯥ ꯑꯉꯥꯡꯁꯤꯡ ꯄꯤꯠ ꯇ꯭ꯔꯨ ꯄꯤꯇ꯭ꯔꯨꯁꯤꯡ
ꯌꯥꯝꯕ꯭ꯔꯣ ꯉꯁꯤꯗꯤ
ꯌꯥꯝꯅꯗꯦꯗꯥ ꯑꯍꯨꯝꯅꯤ ꯑꯍꯨꯝ ꯑꯗꯨ ꯏꯅꯣ ꯅꯨꯄꯤꯕꯨ ꯍꯥꯏꯔꯗꯤ ꯑꯍꯨꯝꯅꯤ ꯈꯣꯏ ꯃꯤ ꯃꯉꯥ ꯂꯩꯑꯦ ꯍꯧꯖꯤꯛꯗꯤ
ꯑꯣ ꯑꯗꯨꯀꯣ
ꯑ ꯌꯦꯟꯕꯨ ꯆꯧꯀ꯭ꯔꯤꯒ ꯀꯧꯈ꯭ꯔꯦ
ꯊꯣꯡ ꯍꯣꯏ ꯊꯣꯡꯂꯒ ꯊꯣꯡꯂꯒ ꯂꯩꯑꯦ ꯍꯧꯖꯤꯛ ꯆꯥꯛ ꯊꯣꯡꯔꯤꯑꯦ ꯏꯔꯣꯝꯕ ꯇꯧꯒꯦꯅ ꯑꯂꯨ ꯀꯨꯀꯔꯗ ꯀꯥꯝꯔꯤꯌꯦ ꯑꯦꯟꯖꯥꯡꯗꯤ ꯗꯥꯜ ꯊꯣꯡꯒꯦꯔ ꯍꯥꯏꯅ ꯈꯟꯕ ꯗꯥꯜ ꯊꯣꯡꯂꯒꯅꯦ
ꯑꯣ ꯍꯤꯗꯥꯛ ꯊꯛꯈ꯭ꯔꯣ ꯑꯣ
ꯏꯔꯣꯟꯕ ꯁꯦꯝꯒꯦꯅ ꯈꯟꯕ
ꯑꯣ
ꯅꯣꯏꯗꯤ ꯀꯔꯤ ꯑꯦꯟꯁꯥꯡ ꯆꯥꯕ꯭ꯔꯣ ꯉꯁꯤ ꯍꯥ ꯍꯜꯂꯣ ꯍꯜꯂꯣ
ꯑꯦ ꯀꯨꯏꯅ ꯑꯣꯏꯗꯦ ꯅꯦꯝꯕ ꯑꯅꯤꯗꯤ ꯀꯗꯥꯏ ꯆꯠꯈ꯭ꯔꯦ ꯍꯥꯥ
ꯍꯜꯂꯣ
ꯇꯥꯕ꯭ꯔꯣ
ꯀꯔꯤꯅꯣ ꯑꯣ ꯅꯦꯠꯋꯥꯛꯅꯔꯣ ꯇꯥꯗꯦ ꯐꯖꯅ
ꯍꯣꯏ ꯑꯩ ꯍꯧꯖꯤꯛ ꯑꯩꯁꯨ ꯉꯁꯥꯏ ꯇꯥꯗ꯭ꯔꯦꯕ
ꯑꯣ
ꯍꯣꯖꯤꯛꯗꯤ ꯑꯃꯨꯛ ꯇꯥꯈ꯭ꯔꯦ
ꯍꯣꯏ ꯍꯧꯖꯤꯛꯗꯤ ꯇꯥꯏ
ꯂꯦꯝꯕ ꯑꯅꯤꯗꯤ
ꯂꯩꯌꯦ ꯇꯨꯝꯐꯝꯗ
ꯎꯝ ꯎꯝ
ꯂꯩꯌꯦ ꯄꯥꯗ꯭ꯔꯣ
ꯒꯣꯗꯗꯤ ꯋꯥꯔꯤ ꯁꯥꯗ꯭ꯔꯣ
ꯕꯩꯗꯩꯌꯦ
ꯍꯥꯥ
ꯆ ꯆꯥꯗꯦ ꯍꯣꯏ
ꯑꯣ
ꯁꯥꯎ ꯍꯥꯏꯔꯁꯨ ꯁꯥꯥꯗꯦ ꯃꯥꯒꯤ ꯐꯣ ꯃꯥꯒꯤ ꯐꯣꯟꯗ ꯑꯩꯕꯨ ꯁꯥꯎ ꯍꯥꯏꯌꯦ ꯃꯥꯥꯅ ꯁꯥꯎ ꯇꯜꯂꯒ
ꯁꯥꯕ ꯉꯝꯗꯦ ꯍ ꯑ ꯂꯦ ꯅꯍꯣꯏꯠ ꯏꯃꯥꯍꯣꯏ ꯇꯧꯔꯛꯕ꯭ꯔ ꯀꯣꯜ ꯇꯧꯔꯛꯕ꯭ꯔ ꯏꯃꯥꯍꯣꯏ
ꯍꯣꯏ ꯉꯁꯥꯏ ꯉꯁꯥꯏ ꯇꯧꯔꯛꯑꯦ ꯑꯗꯨꯒ ꯍꯧꯖꯤꯛ ꯏꯄꯥꯕꯨ ꯃꯥꯅ ꯑꯃꯨꯛ ꯏꯌꯥꯝꯕꯅ ꯑꯃꯨꯛ ꯋꯥꯔꯤ ꯁꯥꯥꯔꯒ ꯂꯩꯌꯦ
ꯑꯣ ꯑꯗꯣ ꯅꯪ ꯑꯩꯅ ꯉꯁꯥꯏ ꯀꯩꯅꯣ ꯅꯪꯒꯤ ꯅꯪꯕꯨ ꯋꯥꯆꯞꯗ ꯃꯦꯁꯦꯁ ꯂꯦꯁ ꯀꯩꯅꯣ ꯆꯥꯁꯦ ꯍꯥꯏꯔꯒ ꯍꯥꯏꯕꯗ ꯅꯪꯅ ꯀꯩꯅꯣ ꯀꯣꯜ ꯇꯧꯔꯑꯕ꯭ꯔ ꯑꯩꯉꯣꯟꯗ
ꯇꯧꯔꯛꯇꯦꯗꯥ ꯀꯣꯜ ꯂꯥꯛꯄ꯭ꯔꯣ ꯅꯪꯉꯣꯟꯗ ꯇꯧꯔꯥꯛꯇꯦ ꯑꯩꯗꯤ
ꯑꯣ
ꯏꯆꯦ ꯍꯣꯏꯅ
ꯑꯗꯨꯂꯤꯌꯦꯝꯕ ꯑꯍꯟꯕꯗ ꯅꯠꯇꯦ
ꯀꯣꯜ ꯂꯥꯛꯄ꯭ꯔꯣ ꯅꯪꯉꯣꯟ
ꯀꯦ ꯅꯝꯕꯔꯅ ꯀꯣꯜ ꯂꯥꯛꯄꯅꯦꯕ
ꯑꯣ ꯑꯩꯒꯤ ꯅꯝꯕꯔꯅ
ꯉꯁꯥꯏ ꯏꯕꯥꯅꯤ ꯋꯥꯔꯤ ꯁꯥꯗ꯭ꯔꯤꯉꯩꯗ ꯏꯆꯦꯕꯨ ꯋꯥꯔꯤ ꯁꯥꯥꯏꯕ ꯑꯥꯏ
ꯑꯣ
ꯗꯨ ꯏꯕꯥꯟꯅꯤ ꯋꯥꯔꯤ ꯁꯥꯔꯒ ꯑꯃꯒꯤ ꯈꯣꯟꯖꯦꯜꯗꯨ ꯐꯖꯟ ꯇꯥꯗꯕꯒꯤ ꯎꯝ ꯀꯥꯛꯈ꯭ꯔꯦꯕ ꯀꯣꯜꯗꯣ
ꯑꯣ
ꯑꯩꯅ ꯅꯝꯕꯨ ꯉꯥꯏꯈꯣ ꯍꯥꯏꯕꯗꯨ
ꯎꯝ ꯍꯣꯏ ꯍꯣꯏ
ꯑꯗꯨꯗꯣ ꯑꯩ ꯕꯥꯟꯅꯤ ꯋꯥꯔꯤ ꯁꯥꯔꯤꯕꯤꯅꯦꯕꯥ
ꯑꯣ
ꯑꯗꯨ ꯗꯨ ꯃꯇꯝꯗ ꯀꯣꯜ ꯂꯥꯛꯄ ꯑꯗꯨ ꯅꯥꯃꯔ ꯃꯥꯅꯔ ꯍꯥꯏꯕꯤꯅꯤꯗ
ꯇꯧꯗꯦꯗ
ꯑꯣ ꯑꯗꯨ ꯃꯥꯅ ꯃꯥꯜꯂꯦ
ꯃꯥꯅ ꯀꯣꯜ ꯊꯝꯈ꯭ꯔꯦꯅ ꯀꯣꯛ ꯑ ꯑ ꯃꯉꯣꯟꯗ ꯍꯟꯅ ꯑꯗꯨꯝ ꯃꯤ ꯑꯃ ꯉꯣꯟꯗ ꯑꯗꯨꯝ ꯍꯟꯅ ꯊꯝꯃꯅꯦꯕꯀꯣ
ꯑ
ꯑꯠ ꯃꯉꯣꯟꯗ ꯊꯝꯗ꯭ꯔꯤꯕ ꯃꯉꯣꯟꯗ ꯊꯝꯗ꯭ꯔꯤꯕꯒꯤ ꯃꯥ ꯑꯃꯨꯛ ꯀꯣꯜ ꯇꯧꯕꯤ ꯑꯣꯏꯔꯝꯅꯤ
ꯎꯝ
ꯑꯁꯥꯏ ꯅꯪ ꯑꯒꯣꯏ ꯅꯨꯄꯥꯗꯤ ꯋꯥꯔꯤ ꯁꯥ ꯅꯨꯡꯊꯤꯟꯗ ꯋꯥꯔꯤ ꯁꯥꯏ ꯍꯥꯏ ꯅꯨꯄꯥꯗꯣ꯫
ꯍꯣꯏ
ꯅꯣꯏ ꯃꯅꯥꯛꯇ ꯂꯩꯕ꯭ꯔꯥ?
ꯍꯣꯏ ꯑꯈꯣꯏ ꯃꯅꯥꯛꯇ ꯂꯩꯈ꯭ꯔꯦ ꯍꯧꯖꯤꯛꯀꯥꯟꯗꯤ ꯍꯣꯏ ꯑꯈꯣꯏ ꯌꯨꯝ ꯃꯊꯛꯇ ꯑꯥ ꯃꯊꯛ ꯃꯊꯛꯇ ꯂꯩꯕꯅꯦ ꯍꯣꯏ
ꯑꯣ ꯌꯨꯝ ꯑꯃꯥꯗ꯫
ꯍꯥ ꯅꯠꯇꯦ ꯅꯠꯇꯦ ꯅꯠꯇꯦ ꯅꯠꯇꯦ ꯑꯥ ꯑꯈꯣꯏꯒꯤ ꯂꯩꯀꯥꯏꯗ ꯆꯥꯔꯆ ꯑꯃ ꯂꯩꯌꯦꯅꯥ꯫
ꯑꯥ
ꯑꯗꯨ ꯃꯅꯥꯛꯇ꯫
ꯑꯩ ꯌꯥ ꯈꯨꯅꯨꯡꯉꯥꯏꯁꯤꯗꯤ ꯅꯦꯠ ꯋꯥꯛ
ꯂꯩ ꯇꯥꯛ ꯍꯥꯥ ꯇꯥꯗ꯭ꯔꯣ ꯑꯩꯗꯤ ꯇꯥꯗ꯭ꯔꯦ ꯑꯃꯨꯛ ꯍꯣꯏ ꯇꯥꯏꯌꯦ ꯇꯥꯏꯌꯦ꯫ ꯇꯥꯈ꯭ꯔꯦ ꯍꯣꯏ ꯍꯧꯖꯤꯛ꯫
ꯑꯣ ꯑꯣ ꯑꯣ ꯑꯩꯗꯤ ꯋꯥ
ꯑꯗꯨꯗ ꯂꯩꯌꯦ
ꯑꯣ ꯑꯗꯨꯗꯤ ꯌꯥꯝꯈ꯭ꯔꯦꯅ ꯃꯤꯁꯨ ꯑꯈꯣꯏ ꯈꯣꯏꯒꯤ ꯑꯈꯣꯏ ꯑꯈꯣꯏꯒꯤ ꯃꯤꯁꯨ ꯌꯥꯝꯈ꯭ꯔꯦꯅ꯫
ꯑꯣ ꯃꯥ ꯃꯥꯒꯤ ꯃꯅꯥꯎ ꯅꯨꯄꯥ ꯇꯣ ꯃꯅꯥꯎꯄꯤ ꯃꯣꯏꯖꯨ ꯃꯣꯏ ꯑꯍꯨꯝ ꯂꯩꯕꯅꯦ꯫
ꯑꯣ
ꯍꯞꯇꯥ ꯑꯃ ꯁꯨꯗꯧꯔꯦ ꯃꯣꯏ ꯂꯥꯛꯑꯒ ꯍꯞꯇꯥ ꯃꯔꯤ ꯁꯨꯗ꯭ꯔꯤ꯫
ꯑꯣ ꯃꯥꯗꯤ ꯃꯣꯏ ꯍꯣꯁꯇꯦꯜ ꯂꯩ ꯍꯥꯏꯗꯥꯏ꯫
ꯅꯍꯥꯟꯗꯤ ꯂꯩꯕꯅꯦ ꯃꯥꯀꯣ ꯑꯗꯣ ꯍꯧꯖꯤꯛꯇꯤ ꯊꯣꯛꯑꯦꯕ꯫ ꯁꯟꯗꯦꯗꯀꯣ ꯄꯩꯁꯥ ꯑꯃꯨꯛ ꯐꯪꯉꯗꯤ ꯁꯟꯗꯦꯗ ꯑꯩꯈꯣꯏ ꯐꯦꯝꯂꯤꯒ ꯃꯣꯏ ꯐꯦꯝꯂꯤ ꯄꯨꯟꯅ ꯆꯛ ꯆꯥꯛ ꯆꯥꯛ ꯆꯥꯁꯦ ꯍꯥꯏꯌꯦ ꯍꯦ ꯍꯦ꯫
ꯆꯥꯝꯃꯉꯥ ꯆꯥꯝꯃꯉꯥꯗ ꯊꯣꯛꯑꯒ ꯑꯣꯛꯁꯥ ꯀꯤꯖꯤ ꯑꯃ ꯑꯗꯨꯒ ꯌꯦꯟꯁꯥ ꯀꯤꯖꯤ ꯑꯃ ꯑꯗꯨꯃꯥꯏꯟ ꯇꯧꯏ꯫ ꯇꯧꯔꯒ ꯆꯥꯁꯦꯅ ꯍꯥꯏꯌꯦ꯫
ꯑꯣ ꯌꯦꯡ ꯌꯦꯡ ꯌꯥꯏꯅꯦ꯫
ꯎꯝ
ꯑꯗꯨ ꯃꯅꯥꯎꯅꯨꯄꯤꯗꯨ ꯀꯣꯂꯦꯖ ꯀꯥꯕ꯭ꯔ?
ꯍꯣꯏ ꯍꯟꯗꯛ ꯗꯤ ꯌꯦꯝꯗ ꯀꯥꯒꯦꯅꯦ꯫
ꯑꯣ ꯅꯣꯏ ꯅꯍꯟ ꯅꯣꯏ ꯕꯦꯁ ꯅꯨ ꯅꯣꯏ ꯕꯦꯁ ꯅꯨꯄꯤꯗꯨꯒꯣ꯫
ꯍꯣꯏ ꯑꯈꯣꯏ ꯕꯦꯁ ꯅꯨꯄꯤꯗꯣ꯫
ꯑꯣ
ꯗꯤ ꯌꯦꯝꯗ ꯀꯥꯕ ꯍꯧꯈ꯭ꯔꯦꯌꯦ꯫
ꯑꯣ
ꯅꯣꯏ ꯅꯣꯏꯗꯤ ꯉꯟ ꯉꯟꯅ ꯇꯨꯝꯕ꯭ꯔꯣ?
ꯉꯥꯟꯅ ꯗꯨꯝꯗꯤ ꯇꯨ ꯑꯗꯨꯝ ꯍꯤꯞ ꯇꯨꯝꯗꯤ ꯇꯨꯝꯗꯗꯤꯗ ꯃꯁꯥ ꯃꯁꯥꯒꯤ ꯕ ꯄꯥꯏꯔꯒ ꯌꯥꯝ ꯅꯩꯅꯦ꯫
ꯑꯣ ꯈꯤꯇꯪ ꯉꯟꯅ ꯆꯥꯔꯁꯨ
ꯃꯁꯤꯗꯤ ꯔꯨꯠ ꯐꯝꯔꯒ ꯂꯩꯕ ꯁꯔꯨꯛꯄꯨꯗꯤ ꯐꯃꯨꯡꯗ ꯍꯤꯞꯄꯅ ꯅꯨꯡꯉꯥꯏꯅ꯫ ꯃꯁꯥ ꯃꯁꯥꯒꯤ ꯐꯣꯟ ꯂꯩꯕꯅꯤꯅ ꯃꯁꯛ ꯃꯤ ꯑꯃ ꯑꯃꯕꯨꯁꯨ ꯈꯨꯝꯗꯦ꯫ ꯑꯈꯣꯏ ꯃꯁꯥ ꯃꯁꯥꯒꯤ ꯐꯣꯟ ꯄꯥꯏꯕ ꯑꯉꯥꯡ ꯑꯅꯤꯅ ꯇꯧꯅꯤꯡꯉꯥꯏ ꯂꯩꯗꯅ ꯁꯥꯟꯅꯕ꯫
ꯑꯣ ꯆꯦꯒ
ꯃꯩ ꯂꯥꯛꯇꯦ ꯇꯤ ꯕꯤ ꯌꯦꯡꯅꯤꯡꯉꯥꯏꯁꯨ꯫
ꯑꯣ ꯅꯣꯡ ꯇꯥꯕꯩꯔ ꯉꯁꯤꯅ ꯂꯥꯛꯇꯕ꯭ꯔꯥ ꯅꯠꯇ꯭ꯔꯒ?
ꯅꯠꯇꯦ ꯂꯥꯛꯄꯕꯨꯗꯤ ꯂꯥꯛꯑꯦ ꯍꯥꯐ ꯂꯥꯏꯠ ꯑꯣꯏꯌꯦꯕ꯫
ꯑꯣ ꯑꯣ ꯅꯍꯥꯟ ꯅꯍꯥꯟꯗꯒꯤꯔꯣ?
ꯅꯠꯇꯦ ꯉꯁꯤꯅ ꯉꯔꯥꯡꯗꯒꯤ ꯍꯧꯔꯦ꯫
ꯑꯣ ꯅꯣꯏꯗꯣ ꯀꯩꯅꯣ ꯇꯥꯇꯥꯥ ꯁ꯭ꯀꯥꯏꯔꯣ ꯅꯠꯇ꯭ꯔꯒ ꯀꯩꯅꯣꯗꯣ ꯍꯥꯞ ꯀꯃꯥꯏꯅ ꯌꯦꯡꯕ꯭ꯔ? ꯌ ꯑ ꯌꯨꯇ꯭ꯌꯨꯕꯀꯨꯝꯕ ꯀꯟꯅꯦꯛ ꯇꯧꯕ ꯌꯥꯏꯀꯣ?